ꯑ‌ꯣ ꯇꯥꯏ ꯐꯖꯅ ꯇꯥꯗꯦ
ꯏꯆꯟ ꯇꯥꯗ‌ꯦ ꯑꯃꯨꯛꯀꯥ
ꯑꯣ ꯇꯥꯔꯦ ꯇꯥꯔꯦ
ꯎꯝ ꯍ‌ꯣꯏ ꯏꯕꯅꯤꯗꯤ ꯃꯇꯝ ꯉꯁꯥꯏꯗꯩ ꯏꯕꯥꯅꯤ ꯅꯪ ꯅꯪ ꯀꯔꯤ ꯄ꯭ꯂꯥꯟ ꯂꯩꯕꯤꯕ꯭ꯔꯣꯅ ꯍꯪꯉꯝ ꯇꯠꯈꯤꯕ
ꯑꯣ ꯈꯪꯗꯦꯗ ꯇꯟꯈ꯭ꯔꯦꯗ ꯊꯕꯛꯀꯁꯨ ꯇꯧꯅꯤꯡꯗ꯭ꯔꯦꯗ
ꯎꯝ ꯀꯨꯏꯔꯔꯣꯏ ꯂꯨꯍꯣꯡꯈ꯭ꯔꯅꯤꯗ ꯆꯍꯤ
ꯂꯨꯍꯣꯡꯕꯕꯨꯗꯤ ꯂꯨꯍꯣꯡꯈꯤꯔꯣꯏꯗ ꯋꯥꯠꯂꯤꯗ
ꯎꯝ
ꯄꯩꯁꯥ ꯄꯥꯏꯗꯔꯥ ꯀꯃꯥꯏ ꯂꯨꯍꯣꯡꯒꯦꯔꯣ
ꯅꯨꯄꯤꯕꯨꯗꯤ ꯄꯩꯁꯥ ꯅꯨꯄꯤꯕꯨꯗꯤ ꯄꯩꯁꯥ ꯅꯨꯄꯥ ꯅꯨꯄꯥꯗꯤ ꯅꯨꯄꯤ ꯄꯩꯁꯥ ꯄꯥꯏꯕꯤ ꯄꯥꯛ ꯌꯦꯡꯗꯕꯅꯤꯅ ꯍꯣꯏ ꯌꯦꯡꯕ ꯃꯤꯁꯨ ꯂꯩꯔꯝꯕ ꯌꯥꯏꯀꯣ ꯄꯥꯛ ꯌꯦꯡꯗꯝꯅꯤꯗꯥ
ꯍꯣꯏ ꯍꯧꯖꯤꯛ ꯃꯇꯝꯗꯨꯕꯨ ꯅꯨꯄꯥꯁꯤꯡꯁꯨ ꯌꯥꯝ ꯁꯤꯡꯉꯥꯕꯅꯦ ꯅꯨꯄꯤ ꯄꯩꯁꯥ ꯄꯥꯏꯕ ꯊꯤꯕꯅꯦ
ꯑꯗꯨꯗꯤ ꯅꯨꯄꯤꯒꯤꯅ ꯒꯣꯜꯗꯤꯒꯔ ꯍꯥꯏꯔꯥ ꯅꯨꯄꯥꯒꯤꯅ ꯀꯔꯤ ꯍꯥꯏꯗꯕ
ꯈꯪꯗꯦꯅꯦ ꯒꫭꯜ ꯗꯤꯒꯔ ꯉꯥꯛꯇ ꯍꯥꯏꯌꯦ ꯑꯗꯨ ꯃꯣꯏ ꯃꯁꯥꯗꯗꯤ ꯒꯣꯜꯗꯤ ꯂꯩꯔꯝꯗꯧ ꯃꯥꯟꯗꯦ ꯑꯩ ꯁꯤ ꯍꯥꯏꯅꯤꯡꯉꯦꯕ ꯅꯨꯄꯤ ꯈꯔꯗꯤ ꯒꯣꯜ ꯗꯤꯒꯔꯒꯇ ꯍꯥꯏ ꯑꯗꯣ ꯃꯣꯏꯉꯣꯟꯗ ꯒꯣꯜꯗꯤ ꯂꯩꯔꯝꯃꯣꯏꯕ
ꯎꯝ ꯃꯣꯏꯗꯤ
ꯍꯧꯖꯤꯛ ꯀꯥꯟꯗꯤ ꯅꯨꯄꯥꯅ ꯑꯣꯏꯔꯅꯤꯗ ꯍꯧꯖꯤꯛꯀꯥꯟꯗꯤ ꯅꯨꯄꯥꯅ ꯍꯦꯟꯕꯅꯤ ꯅꯨꯄꯤꯗ ꯂꯧꯊꯣꯛꯄ ꯑꯩꯉꯣꯟꯗꯁꯨ ꯌꯥꯝꯅ ꯑꯗꯨꯒꯨꯝꯕꯗꯣ ꯂꯥꯛꯈ꯭ꯔꯦꯕꯀꯣ ꯑꯩꯉꯣꯟꯗꯒꯤ ꯎꯝ ꯂꯧꯊꯣꯛꯄꯗ
ꯑꯦꯛꯁꯄꯤꯔꯤꯌꯦꯟꯁ ꯂꯩꯕ ꯃꯤꯅꯤꯅꯦ
ꯑꯦꯛꯁꯄꯤꯔꯤꯌꯦꯟꯁ ꯂꯩꯕ ꯍꫭꯏ ꯊꯦꯡꯅꯒꯅꯤꯗꯅ ꯑꯗꯨꯒꯨꯝꯕꯗꯨꯁꯨ ꯍꯥꯏꯗꯤ ꯑꯩꯅ ꯑꯩꯁꯨ ꯑꯗꯨꯝ ꯀꯩꯅꯤ ꯅꯨꯡꯁꯤꯅꯕꯅꯤꯅ ꯑꯗꯨꯝ ꯃꯣꯏꯅ ꯄꯤꯌꯨ ꯍꯥꯏꯕꯗꯣ ꯑꯗꯨꯝ ꯄꯤꯌꯦꯗꯅ ꯑꯗꯨꯒ ꯑꯗꯨꯝ ꯀꯩ ꯍꯥꯏꯅꯤ ꯑꯩꯅ ꯄꯤꯗꯕ ꯃꯇꯝꯗꯅ ꯑꯗꯨꯝ ꯏꯛꯅꯣꯔ ꯇꯧꯕꯗꯣ
ꯎꯝ
ꯑꯗꯨꯃꯥꯏꯅ ꯊꯦꯡꯅꯔꯛꯑꯦꯕꯀꯣ ꯑꯗꯨꯗꯒꯤ ꯑꯩ ꯎꯝ ꯇꯜꯂꯕꯗꯣ
ꯊꯕꯛ ꯐꯪꯗ꯭ꯔꯤ ꯐꯥꯎꯕꯗꯤ ꯅꯨꯄꯤꯕꯨ ꯑꯩꯈꯣꯏꯅ ꯄꯤꯅꯤꯡꯉꯁꯨ ꯄꯤꯕ ꯉꯝꯗꯦꯗꯅ ꯅꯨꯄꯥ ꯄꯨꯂꯞ ꯅꯠꯇꯦꯀꯣ ꯂꯩꯇꯕ ꯑꯈꯣꯏ ꯍꯥꯏꯕꯅꯤꯀꯣ ꯊꯕꯛ ꯂꯩꯔꯒ ꯏꯟꯀꯝ ꯂꯩꯔꯗꯤ ꯅꯨꯄꯤ ꯄꯤꯕꯗꯤ
ꯑꯗꯣ ꯑꯩꯅ ꯍꯧꯖꯤꯛꯐꯥꯎ ꯂꯥꯛꯄꯗ ꯑꯗꯨꯝ ꯅꯨꯡꯁꯤꯅꯕ ꯊꯝꯕ ꯀꯥꯟꯗ ꯑꯩꯅꯗꯤ ꯅꯨꯄꯥꯉꯣꯟꯗ ꯂꯧꯊꯣꯛꯄꯗꯤ ꯂꯩꯇꯦ ꯍꯥꯏꯗꯤ ꯂꯩꯗꯅ ꯑꯆꯥꯄꫭꯠ ꯒꯨꯝꯕ ꯆꯥꯔꯒꯁꯨ ꯑꯗꯨꯝ ꯍꯥꯞ ꯍꯥꯞꯇ ꯄꯨꯊꯣꯛꯄꯒꯨꯝꯕ ꯅꯠꯇ꯭ꯔꯒ ꯑꯩꯅ ꯄꯤꯕꯒꯨꯝꯕ ꯇꯧꯋꯦꯕ ꯌꯥꯝꯅ
ꯅꯪꯅ ꯑꯌꯥꯝꯕ ꯇꯧꯋꯦꯕ
ꯑꯩꯅ ꯑꯗꯨꯝ ꯍꯣꯏ ꯍꯥꯞ ꯍꯥꯞꯇ ꯄꯤꯕꯁꯨ ꯂꯩ ꯑꯗꯨꯒ ꯑꯩꯅ ꯑꯃꯨꯛ ꯄꯤꯊꯣꯛꯄꯁꯨ ꯂꯩꯌꯦꯕꯀꯣ ꯄꯩꯁꯥꯗꯣ
ꯍꯣꯏ ꯍꯣꯏ
ꯍꯥꯏꯗꯤ ꯃꯣꯏꯅ ꯃꯣꯏꯠꯇꯨꯗ ꯃꯣꯏ ꯉꯛꯇꯄꯤꯗꯕ ꯑꯩꯅꯁꯨ ꯑꯗꯨꯝ ꯄꯤꯕꯗꯣ
ꯎꯝ
ꯅꯨꯡꯉꯥꯏꯇꯦꯗꯅ ꯅꯨꯄꯥ ꯈꯔ ꯄꯩꯁꯥ ꯌꯥꯝ ꯄꯥꯏꯗꯕ ꯃꯤꯁꯨ ꯂꯩꯌꯦꯅ ꯅꯨꯄꯤ ꯑꯆꯥꯄꯣꯠ ꯆꯥꯕ ꯀꯧꯔꯅꯤ ꯅꯨꯄꯤꯁꯤꯡꯗꯨꯅ ꯌꯥꯝ ꯌꯥꯝ ꯆꯥꯈ꯭ꯔꯒ ꯂꯥꯁꯇꯗꯤ ꯄꯩꯁꯥ ꯄꯤꯅꯦ ꯂꯩꯇꯕꯗꯣ ꯐꯤꯂꯝꯗ ꯌꯥꯝ ꯇꯧꯕꯗꯣ
ꯇꯧꯒꯅꯤ ꯇꯧꯒꯅꯤ ꯂꯩꯗ
ꯑꯗꯨꯃꯥꯏꯅ ꯂꯩꯕꯅꯤꯅꯀꯣ ꯑꯗꯨ ꯅꯨꯡꯉꯥꯏꯇꯦꯅ ꯏꯀꯥꯏꯌꯦꯅ ꯃꯣꯏꯅ ꯂꯩꯇꯕꯗꯣ ꯑꯩꯈꯣꯏ ꯑꯣꯏꯅ ꯏꯀꯥꯏꯕꯅꯤ ꯏꯀꯥꯏꯕ ꯍꯥꯏꯕꯗꯤ ꯃꯣꯏꯅ ꯏꯀꯥꯏꯒꯗꯕꯗꯣ ꯈꯣꯏꯅ ꯑꯗꯨꯝ ꯈꯟꯕꯤꯕꯗꯣ
ꯍꯣꯏ ꯃꯔꯛ ꯃꯔꯛꯇꯗꯤ ꯅꯨꯄꯤꯁꯨ ꯅꯪꯒꯨꯝꯅ ꯒ꯭ꯌꯥꯟ ꯇꯥꯔꯗꯤ ꯐꯩꯌꯦꯗ
ꯌꯥ ꯀꯃꯅꯤꯡꯉꯥꯏꯒꯤ ꯅꯨꯄꯥꯁꯤꯡꯅ ꯍꯨꯟꯗꯣꯛ ꯄꯗꯣ ꯀꯥꯟꯅꯗꯦꯅꯦ
ꯑꯁ
ꯅꯨꯄꯥꯗꯨꯅ ꯑꯦꯛꯖꯥꯝ
ꯎꯝ ꯅꯨꯄꯤꯁꯨ ꯅꯨꯄꯥꯁꯨ ꯇꯣꯡꯉꯥꯜꯂꯝꯕ ꯌꯥꯏ ꯅꯨꯄꯤꯁꯤ ꯅꯨꯄꯤꯁꯨ ꯌꯥꯝ ꯇꯣꯉꯥꯟꯗꯦ ꯇꯣꯉꯥꯟꯜꯂꯦꯗ ꯑꯃ ꯀꯣꯏꯔꯒ ꯅꯦꯛꯁ ꯆꯦꯟꯁꯇꯧꯔꯒ ꯀꯣꯏꯔꯛꯄ ꯀꯥꯟꯗ ꯅꯨꯄꯤꯒꯤ ꯎꯝ
ꯑꯩꯒꯤ ꯑꯩꯒꯤ ꯐ꯭ꯔꯦꯟ ꯃꯌꯥꯝꯁꯨ ꯂꯩꯌꯦꯅ ꯑꯩꯒꯤ ꯏꯃꯥꯟꯅꯕꯤꯁꯤꯡꯁꯨ ꯅꯨꯄꯥ ꯌꯥꯝ ꯌꯥꯝ ꯀꯣꯏꯕꯅꯦ ꯃꯣꯏꯗꯤ ꯑꯗꯨꯒ ꯃꯣꯏ ꯏꯁꯇꯦꯟ ꯕꯥꯏ ꯊꯝꯕꯗꯣ
ꯑꯁ‌ ꯂꯣꯏꯔꯦꯍꯦ
ꯀꯣꯏꯕ ꯍꯥꯏꯁꯦ ꯏꯁꯇꯦꯟ ꯕꯥꯏ ꯊꯝꯕꯗꯣ
ꯎꯝ
ꯅꯨꯄꯥ ꯑꯃ ꯀꯣꯏꯔꯒꯁꯨ ꯁꯇꯦꯟ ꯕꯥꯏ ꯊꯝꯃꯒ ꯐꯣꯟꯒꯨꯝꯕ ꯇꯧꯕꯗꯣ
ꯂꯤꯁ ꯂꯤꯁꯇ ꯍꯥꯞꯂꯝꯕꯗꯣ
ꯍꯣꯏ ꯍꯣꯏ ꯌꯥꯝ ꯊꯦꯡꯅꯔꯛꯑꯦꯕꯀꯣ ꯑꯇꯩ ꯏꯃꯥꯟꯅꯕꯤ ꯈꯣꯏꯁꯨ ꯃꯣꯏꯅ ꯑꯗꯨꯝ ꯄꯥꯝꯕꯅꯤꯅ ꯑꯩꯈꯣꯏꯅꯁꯨ ꯍꯥꯏꯕ ꯌꯥꯗꯦꯅ
ꯃꯥꯅꯦ ꯃꯥꯅꯦ
ꯑꯗꯨ ꯃꯣꯏꯗꯤ ꯃꯣꯏꯒꯤ ꯄ꯭ꯔꯥꯇꯤꯀꯦꯜ ꯇꯧꯕꯅꯤꯅ ꯏꯁꯇꯦꯟꯕꯥꯏ ꯂꯩꯕꯅꯤꯅ
ꯅꯪꯗꯤ ꯂꯥꯏꯑꯤꯡ ꯆꯤꯇꯤꯡ ꯇꯧꯗꯣꯏꯗꯨꯗꯤ
ꯅꯪꯗꯤ ꯂꯥꯏꯐꯆꯤꯇꯤꯡ ꯇꯧꯔꯕꯣ ꯍꯥꯏꯕ꯭ꯔꯣ
ꯍꯣꯏ ꯏꯁ꯭ꯇꯦꯟ ꯕꯥꯏꯒꯨꯝꯕ ꯊꯝꯈ꯭ꯔꯕ ꯑꯗꯨꯁꯨ ꯅꯕꯅꯤꯇ
ꯑꯩ ꯍꯧꯖꯤꯛ ꯀꯥꯟ ꯏꯟꯇꯔꯦꯁ ꯂꯩꯇꯕ
ꯅꯨꯄꯥꯗꯨꯔꯣ
ꯑꯥꯎ ꯐ꯭ꯔꯦꯟꯕꯨꯗꯤ ꯌꯥꯝ ꯂꯩꯀꯣ ꯋꯥꯔꯤ ꯁꯥꯟꯅꯩ ꯑꯗꯨꯝ ꯑꯗꯨꯑꯣꯏꯔꯁꯨ ꯅꯨꯡꯁꯤꯅꯕꯗꯣ ꯑꯗꯨ ꯇꯟꯕ ꯍꯧꯖꯤꯛ ꯀꯥꯟꯗꯦ ꯑꯦꯍꯥꯏꯔꯦ ꯃꯇꯝ ꯂꯥꯛꯀꯅꯤ ꯍꯥꯏꯔꯒ ꯑꯗꯨꯝ ꯉꯥꯏꯔꯦ
ꯃꯇꯝ ꯑꯣꯏꯅ ꯉꯥꯏꯔꯒꯦ
ꯍꯥꯏꯕ ꯉꯝꯗꯦꯗꯅ ꯒ꯭ꯌꯥꯟ ꯇꯥꯅ ꯂꯩꯌꯨꯗ ꯑꯣꯏꯔꯗꯤ ꯅꯨꯄꯥ ꯑꯐ ꯑꯐꯕ ꯂꯥꯛꯀꯅꯤ ꯀꯩꯅꯣ
ꯑꯗꯨꯕꯨꯗꯤ ꯂꯥꯛꯄꯅꯦ ꯂꯥꯛ ꯂꯥꯛꯇꯤ ꯂꯥꯛꯑꯦꯕꯀꯣ ꯂꯥꯛꯑꯒꯁꯨ ꯑꯃꯨꯛ ꯑꯩꯒꯤꯅ ꯀꯩ ꯍꯥꯏꯒꯅꯤ ꯑꯃꯨꯛ ꯔꯤꯂꯤꯖꯟ ꯃꯥꯟꯅꯗꯕꯗꯣ
ꯑꯠꯆꯥꯥ ꯅꯪ ꯀꯦꯊꯂꯤꯛꯔꯣ
ꯅꯠꯇꯦ
ꯕꯞꯇꯤꯁ
ꯑꯪ
ꯑꯩꯗꯤ ꯀꯦꯊꯂꯤꯛꯅꯤ ꯑꯩꯅ ꯑꯩꯗꯤ ꯀꯦꯊꯂꯤꯛꯅꯤ ꯑꯩꯅ ꯑꯩꯉꯣꯟꯗ ꯂꯥꯛꯑꯣꯗꯤ ꯅꯪ ꯌꯥꯒꯗ꯭ꯔꯣ
ꯑꯦ ꯅꯣꯛꯅꯤꯡꯉꯦꯅꯦ
ꯀꯩꯅꯣ
ꯑꯩꯉꯣꯟꯗ ꯂꯥꯑꯣꯗꯅ ꯍꯥꯏꯌꯦꯅꯦ
ꯀꯦꯊꯣꯂꯤꯛ ꯀꯦꯊꯣꯂꯤꯛ ꯑꯩꯅ ꯀꯦꯊꯣꯂꯤꯛꯅꯤꯍꯥꯏꯔꯗꯤ ꯅꯪ ꯀꯦꯊꯂꯤꯛ ꯑꯩ ꯀꯦꯊꯂꯤꯛꯅꯦꯕꯀꯣ ꯑꯩꯅ ꯕꯥꯞꯇꯤꯁ ꯅꯪ ꯕꯥꯞꯇꯤꯁꯅꯤꯗꯅ ꯑꯗꯨ ꯑꯣꯏꯗꯤ ꯅꯪ ꯀꯃꯥꯏꯅ ꯇꯧꯒꯗꯔ ꯍꯥꯏꯕꯅꯤꯗ
ꯑꯣ ꯈꯪꯗꯦꯗ ꯑꯗꯨꯗꯤ ꯑ ꯑꯗꯨꯝ ꯑꯩꯈꯣꯏ ꯈꯨꯟꯗꯀꯣ ꯍꯟꯗꯛ ꯑ ꯏꯆꯦ ꯑꯃ ꯀꯦꯊꯂꯤꯛ ꯅꯨꯄꯥꯗ ꯑ ꯌꯨꯝ ꯄꯥꯜꯂꯦꯕꯀꯣ ꯐꯥꯔꯁꯇ ꯈꯪꯗꯕ ꯃꯣꯏꯗꯣ ꯑꯦꯡꯒꯦꯖꯇꯣ ꯂꯩ ꯈꯔꯒ ꯂꯥꯁꯇ ꯈꯪꯉꯛꯄ ꯃꯥꯂꯦ
ꯀꯃꯥꯏꯅ
ꯅꯨꯄꯥ ꯗꯣ ꯀꯦꯊꯥꯂꯤꯛ ꯅꯦ ꯑꯗꯨꯅꯦ ꯑꯗꯨꯃꯥꯏꯅ ꯇꯧꯔꯕꯅꯤꯅ ꯃꯕꯥꯅꯤꯁꯦ ꯂꯨꯍꯣꯡꯕꯗ ꯑꯗꯣ ꯑꯩꯈꯣꯏ ꯈꯨꯟꯗ ꯄꯥꯁꯇꯔ
ꯅꯪꯒꯤ ꯃꯈꯣꯟ ꯁꯦꯡꯗ꯭ꯔꯦꯀꯣ
ꯁꯦꯡꯗꯕ꯭ꯔꯥ
ꯍꯧꯖꯤꯛ ꯍꯧꯖꯤꯛ ꯑꯃꯨꯛ ꯁꯦꯡꯉꯦ
ꯍ ꯈꯔ ꯅꯨꯡꯉꯥꯏꯇꯕ ꯃꯥꯜꯂꯦ ꯅꯦꯠꯋꯥꯔꯛꯇꯣ ꯑꯃꯨꯛ
ꯆꯎꯝ ꯅꯦꯠꯋꯥꯛ ꯅꯦꯠꯋꯥꯛꯅꯔ ꯅꯠꯇ꯭ꯔꯒ ꯅꯪ ꯈꯔ ꯂꯥꯞ ꯄꯈꯪꯗꯤ ꯃꯔ ꯃꯔꯛꯇ ꯅꯪ ꯂꯦꯡꯕ ꯃꯥꯜꯂꯦ ꯑꯩꯅ ꯈꯟꯕꯗ
ꯑꯣ
ꯃꯣꯏꯒꯤꯗꯨꯁꯨ ꯑꯁꯤꯒꯤꯒꯤꯗꯨꯁꯨ ꯀꯩꯅꯣ ꯇꯧꯕꯅꯤꯅꯦ
ꯀꯩꯅꯣꯃ ꯀꯣꯜꯗ ꯚꯣꯏꯁꯇꯤ ꯌꯥꯝ ꯁꯦꯡꯗꯕꯅꯦꯕ ꯂꯣ ꯑꯣꯏꯕ ꯀꯨꯝ ꯍꯥꯏ ꯑꯣꯏꯕꯒꯨꯝ ꯇꯧꯕꯅꯤ ꯃꯔꯛ ꯃꯔꯛꯇ
ꯑꯣ ꯑꯗꯨꯃꯥꯏꯅ ꯇꯧꯋꯦ ꯌꯥꯝ ꯇꯞꯄꯦ ꯑꯃꯨꯛ ꯑꯃꯨ ꯋꯥꯡꯉꯦ ꯁꯨꯃꯥꯏꯅ ꯁꯥꯟꯅꯔꯂꯩ
ꯎꯝ ꯉꯁꯥꯏꯗꯨ ꯇꯧꯔꯒ ꯁꯅꯣꯒꯨꯝꯕ ꯇꯧꯔꯒ
ꯑ ꯁꯣꯅꯒꯨꯝꯕ ꯇꯧꯕꯗꯣ ꯑꯩꯈꯣꯏ ꯈꯨꯟꯒꯤ ꯄꯥꯁꯇꯔ ꯈꯣꯏꯗꯣ ꯂꯥꯛꯇꯦꯕꯀꯣ ꯌꯥꯗꯕꯩ ꯍꯥꯏꯗꯤ ꯑꯩꯈꯣꯏ ꯎꯝ ꯑꯗꯨꯝ ꯌꯥꯗꯕ ꯊꯝꯕꯀꯣ ꯑꯇꯣꯞꯄ ꯑꯗꯨꯝ ꯔꯤꯂꯤꯖꯟꯗꯣ ꯁꯨꯃꯥꯏꯅ ꯍꯣꯡꯕꯗꯣ ꯑꯗꯨꯝ ꯈꯨꯟꯗ ꯊꯤꯡꯕ ꯍꯥꯏꯕ ꯇꯥꯔꯦ
ꯑꯗꯣ ꯑꯗꯨꯃꯥꯏꯅ ꯊꯤꯡꯕꯗꯨꯗꯤ ꯐꯠꯇꯦꯅ ꯈꯜꯂꯦ ꯑꯩ ꯋꯥꯈꯜꯗꯗꯤ ꯀꯣ ꯍꯥꯏꯗꯤ ꯃꯁꯥ ꯃꯁꯥꯒꯤ ꯑꯄꯥꯝꯕꯅꯦꯅ
ꯗꯤꯅꯣꯃꯤꯅꯦꯁꯟ ꯑꯩꯈꯣꯏꯕꯨ ꯑꯩꯈꯣꯏ ꯑꯃꯊꯛꯇ ꯑꯩꯈꯣꯏ ꯄꯨꯟꯁꯤ ꯑꯃꯈꯛ ꯄꯤꯒꯤꯝꯃꯤꯅ
ꯎꯝ
ꯃꯣꯏ ꯀꯔꯤꯕ ꯕꯨꯂꯣꯛ ꯑꯗꯨꯒꯨꯝꯕ
ꯅꯪꯒꯤ ꯕꯣꯏꯁ ꯇꯣ ꯁꯦꯡꯗ꯭ꯔꯦ
ꯑꯥ ꯍꯧꯖꯤꯛꯇꯤ ꯌꯥꯕ꯭ꯔꯣ
ꯑꯥ ꯑꯃꯨꯛ ꯁꯦꯡꯉꯤ
ꯎꯝ
ꯍꯥꯟꯅꯗꯤ ꯁꯨꯃꯥꯏꯅ ꯍꯥꯏꯅꯔꯝꯗꯦꯕꯀꯣ ꯑꯗꯣ ꯈꯪꯗꯦ ꯀꯃꯥꯏꯅ ꯃꯣꯏꯅ ꯑꯥ ꯃꯤꯇꯤꯡꯒꯨꯝꯕ ꯇꯧꯔꯀꯥꯟꯗ ꯍꯥꯏꯕ ꯃꯥꯜꯂꯦ ꯑꯩꯈꯣꯏꯗꯤ ꯌꯥꯎ ꯂꯩꯇꯅꯤꯅ ꯈꯪꯗ꯭ꯔꯦ ꯗꯨꯃꯥꯏꯅ ꯇꯧꯋꯦ ꯃꯣꯏ ꯐꯦꯝꯃꯤꯂꯤ ꯈꯔ ꯑꯗꯣ ꯑꯇꯣꯞꯄ ꯃꯤ ꯄꯥꯁꯇꯔ ꯗꯤꯀꯤꯟꯗꯤ ꯌꯥꯎꯗ꯭ꯔꯦ ꯃꯣꯏꯒꯤ ꯁꯦꯟ ꯑꯣꯐꯇꯨꯗ
ꯃꯦꯔꯥ ꯌꯥꯝꯃꯅꯤ ꯃꯣꯏꯒꯤꯗ ꯃꯤꯡꯁꯨ ꯂꯧꯊꯣꯛꯑꯒ ꯑꯗꯨ ꯑꯗꯥ ꯇꯧꯕꯅꯦ ꯃꯣꯏꯒꯤꯗꯨ
ꯑꯧ ꯑꯗꯨꯃꯥꯏꯅ ꯇꯧꯋꯦ
ꯑꯗꯨꯗꯤ ꯅꯪ ꯅꯪꯁꯨ ꯀꯦꯠꯊꯣꯂꯤꯛꯇ ꯅꯪ ꯆꯠꯅꯤꯡꯗ꯭ꯔꯦ ꯂꯩꯅꯤꯡꯗ꯭ꯔꯦ
ꯑꯁ ꯑꯗꯨꯗꯤ ꯈꯪꯗ꯭ꯔꯦ ꯑꯩꯉꯣꯟꯗ ꯑꯐ ꯐꯕ ꯍꯥꯏꯔꯛꯑꯒꯁꯨ ꯍꯣꯏ ꯃꯟꯅꯗꯦ ꯍꯥꯏꯔꯒꯁꯨ ꯂꯩꯗꯅ ꯑꯗꯨꯝ ꯎꯝ ꯅꯍꯥꯟꯃꯨꯛ ꯑꯃ ꯑꯗꯨꯗꯤ ꯈꯔ ꯑꯍꯟ ꯑꯣꯏꯌꯦꯕꯀꯣ ꯑꯗꯨ ꯒ꯭ꯌꯥꯟꯗꯤ ꯌꯥꯝ ꯇꯥꯕ ꯑꯗꯨ ꯁꯕꯥꯠ ꯑꯣꯏꯕ ꯀꯣ ꯃꯥꯗꯣ
ꯁ꯭ꯕꯥꯠ ꯍꯥꯏꯕꯗꯤ
ꯁꯥꯕꯥꯠ ꯅꯤꯡꯕꯗꯣ
ꯁ꯭ꯕꯥꯠ ꯈꯪꯗꯦ ꯀꯔꯝ ꯀꯔꯤ ꯁ꯭ꯕꯥꯠꯔꯣ
ꯎꯝ ꯀꯩ ꯍꯥꯏꯁꯤꯔꯥ ꯑꯁ ꯃꯣꯏꯒꯤ ꯀꯩꯅꯣꯗꯣ ꯈ꯭ꯔꯤꯁꯇꯦꯟꯅꯦꯕ ꯀꯣ
ꯑꯣ ꯑꯠꯆꯥ ꯆꯥ ꯆꯥ ꯆꯥ ꯈ꯭ꯔꯤꯁꯇꯦꯟ ꯑꯣꯏꯔꯅꯤ ꯑꯗꯨꯗꯤ ꯑꯣꯜ ꯇꯦꯁꯇꯃꯦꯟꯒꯤꯅꯤꯅꯦ
ꯎꯝ ꯃꯣꯏ ꯁꯇꯔꯗꯦꯗ ꯆ꯭ꯔꯆ ꯀꯥꯕꯗꯣ
ꯎꯝ ꯎꯝ
ꯑꯗꯨꯒꯨꯝꯕ ꯅꯨꯄꯥꯗꯨꯅ ꯃꯣꯏꯗꯤ ꯂꯩꯌꯦꯅ
ꯑꯁ ꯅꯪꯗꯤ ꯑꯍꯥꯟ ꯎꯝ ꯍꯣꯏꯅꯦ ꯑꯣꯜ ꯇꯦꯁꯇꯃꯦꯟ ꯑꯣꯛ ꯆꯥꯗꯕ ꯑꯣꯏꯗꯅꯤ
ꯑꯧ ꯑꯗꯨ ꯅꯨꯄꯥꯗꯨꯅ ꯑꯗꯨ ꯅꯨꯄꯥꯗꯣ ꯐꯗꯤ ꯐꯩꯌꯦꯕꯀꯣ ꯔꯣꯡꯃꯩ ꯑꯣꯏꯕꯅꯦꯕ ꯑꯗꯨ ꯐꯔꯒꯁꯨ ꯑꯃꯨꯛ ꯑꯥ ꯑꯩꯒꯤ ꯑꯟꯇꯤ ꯑꯃꯒꯤ ꯐꯦꯝꯃꯤꯂꯤꯒꯤ ꯃꯆꯥ ꯃꯁꯨꯁꯤꯡ ꯑꯣꯏꯕꯀꯣ ꯑꯗꯥ ꯑꯩꯈꯣꯏ ꯑꯟꯇꯤꯅꯗꯤ ꯎꯝ ꯑꯩ ꯑꯟꯇꯤꯗ ꯍꯥꯏꯌꯦꯕ ꯑꯗꯨꯅꯨꯞ ꯅꯨꯄꯥꯗꯨ ꯅꯣꯏ ꯃꯔꯤ ꯃꯇꯥꯅꯦ ꯍꯥꯏꯌꯦ ꯁꯨꯃꯥꯏꯅ ꯍꯥꯏꯔꯛꯑꯦꯅ ꯍꯥꯏꯔ ꯑꯁ ꯂꯥꯛꯀꯅꯨꯗꯅ ꯍꯥꯏꯕꯀꯣ ꯍꯥꯏꯗꯤ ꯑꯗꯨ ꯈꯨꯟꯗꯁꯨ ꯃꯣꯏꯒꯤ ꯁꯕꯥꯠꯅꯤꯡꯕꯗꯣ ꯃꯤꯁꯨ ꯌꯥꯝꯗꯦ ꯍꯥꯏꯌꯦꯕ
ꯎꯝ ꯑꯗꯨꯝꯊꯛꯇ ꯃꯥ ꯂꯩꯔꯝꯈꯤꯒꯅꯤ ꯅꯪꯒꯤ ꯄꯣꯏꯟ ꯑꯃ ꯅꯪ ꯑꯣꯛ ꯆꯥꯕ ꯊꯥꯗꯣꯛꯄ ꯉꯝꯕ꯭ꯔꯣ
ꯀꯠꯗꯥꯏꯗꯒꯤꯅꯣꯗ ꯑꯣꯛ ꯆꯥꯅꯤꯡꯉꯒ ꯑꯣꯛ ꯐꯦꯕꯔꯥꯏꯠ ꯂꯩꯔ ꯀꯥꯟꯁꯤꯗ ꯑꯣꯛ ꯊꯥꯗꯣꯛꯑꯣ ꯍꯥꯏ ꯗꯤ ꯌꯨꯝ ꯄꯥꯜꯂꯔꯣꯏ ꯍꯥꯏꯕ ꯇꯥꯕꯅꯦ
ꯑꯗꯨꯅꯤꯅꯦ ꯐꯒꯤ ꯇꯧꯕꯅꯤꯗ ꯑꯩꯁꯦ ꯀꯦꯊꯂꯤꯛ ꯀꯦꯊꯂꯤꯛ ꯅꯠꯇꯦꯗ
ꯎꯝ ꯀꯩꯅꯣ ꯑꯗꯨ ꯐꯩꯅ
ꯑꯗꯨ ꯑꯣꯏꯔꯗꯤ ꯅꯪ ꯂꯥꯛꯄ ꯌꯥꯔꯅꯤꯗꯅ
ꯑꯦꯁ ꯑꯦꯁ ꯂꯥꯛꯄ ꯌꯥꯏ ꯂꯥꯛꯄ ꯌꯥꯏ ꯑꯩꯅ ꯒ꯭ꯔꯨꯞꯇ ꯍꯥꯏꯕꯗꯨ ꯆꯨꯝꯒꯗꯧꯔꯦ ꯄꯩꯁꯥ ꯇꯥꯟꯕ ꯆꯪꯕ꯭ꯔꯥ ꯍꯥꯏꯕꯕꯨ ꯀꯣꯝꯄꯜ ꯉꯥꯛꯇ ꯊꯣꯛꯂꯛꯑꯅꯤꯅ
ꯉꯁꯤ ꯑꯦ ꯑꯦꯗꯚꯥꯟꯇꯦꯖ ꯂꯧꯕ ꯇꯥꯔꯦꯗꯅ
ꯃꯤꯅ ꯃꯤꯅ ꯁꯦꯠꯇꯤꯡ ꯄ꯭ꯂꯦꯠꯐꯣꯝ ꯄꯤꯔꯒ ꯑꯩꯈꯣꯏꯅ ꯁꯤꯖꯤꯟꯅꯕ ꯍꯩꯇ꯭ꯔꯗꯤ ꯎꯄꯥꯏ ꯂꯩꯇꯦꯗꯅ
ꯃꯕꯅꯤ ꯋꯥꯔꯤ ꯁꯥ ꯁꯥ ꯁꯥꯅꯔꯒꯒ ꯅꯪꯒꯤ ꯑꯋꯥꯕ ꯍꯥꯏꯔꯛꯑꯣ ꯑꯩꯒꯤ ꯑꯋꯥꯕ ꯍꯥꯏꯔꯛꯑꯒ ꯀꯩ ꯒꯌꯥꯟ ꯇꯥꯟꯅꯔꯒ ꯑꯗꯨꯝ
ꯑꯦꯁ ꯋꯥꯍꯩꯗꯤ
ꯈꯪꯗ꯭ꯔꯦ ꯑꯗꯣ ꯑꯩꯉꯣꯟꯗꯗꯤꯀꯣ
ꯑꯥ
ꯑꯗꯤ ꯎꯝ ꯑꯗꯨꯝ ꯑꯩꯉꯣꯟꯗꯗꯤ ꯔꯣꯡꯃꯩꯁꯦ ꯌꯥꯝ ꯎ ꯀꯩꯅꯣ ꯅꯨꯡꯁꯤꯑꯅꯗꯤ ꯍꯥꯏꯔꯛꯇꯦꯕꯀꯣ ꯀꯔꯤ ꯈꯪꯗꯦ ꯑꯅꯝꯕꯅ ꯃꯩꯇꯩꯗꯣ ꯃꯩꯇꯩꯁꯤꯡꯅꯗꯤ ꯌꯥꯝ ꯍꯥꯏꯌꯦꯕ
ꯃꯩꯇꯩꯗꯤ ꯇ꯭ꯔꯥꯏꯕꯦꯜ ꯌꯥꯝ ꯄꯥꯝꯕꯅꯤꯅꯦ ꯍꯥꯏꯕꯗꯤ ꯑꯗꯨꯗꯤ ꯑꯗꯨꯝ
ꯀꯔꯤꯒꯤꯔ ꯈꯪꯗ꯭ꯔꯦ ꯑꯗꯨꯗꯤ
ꯎꯝ ꯅꯨꯄꯥ ꯀꯣꯏꯕꯁꯨ ꯃꯣꯏ ꯃꯣꯏꯁꯦꯀꯣ ꯅꯨꯄꯤꯁꯤꯡꯁꯦ ꯃꯣꯏꯁꯦ ꯇ꯭ꯔꯥꯏꯕꯦꯜ ꯅꯨꯄꯥꯁꯨ ꯄꯥꯝꯃꯦꯕ ꯑꯗꯨ ꯑꯣꯏꯔꯁꯨ ꯃꯣꯏꯁꯦ ꯀ꯭ꯔꯔꯤꯁ ꯑꯦꯄ꯭ꯔꯣꯁ ꯇꯧꯅꯤꯡꯗꯕ ꯍꯥꯏꯇꯥꯔꯦ ꯑꯗꯨꯃꯥꯏꯅ ꯇꯧꯋꯤ ꯃꯣꯏꯅ ꯍꯥꯏꯕꯗꯣ ꯂꯨꯍꯣꯡꯔꯒ ꯕꯦꯔꯥ ꯂꯥꯛꯀꯅꯤ ꯑꯗꯨꯅ ꯇꯧꯅꯤ ꯑꯗꯨ ꯑꯗꯨꯒꯤ ꯃꯣꯏ ꯀꯣꯏꯅꯤꯡꯗꯦꯕ
ꯑꯣ